ꯍ ꯍ ꯇꯥꯗ ꯀꯨꯏꯗꯦ ꯈꯣꯟꯖꯦꯜꯁꯦ ꯑ ꯇꯥꯏ ꯇꯥꯏ ꯍꯂꯣ
ꯍꯥꯕ꯭ꯔꯣ
ꯇꯥꯏ ꯇꯥꯏ ꯇꯥꯏ ꯇꯥꯏ ꯑꯣ ꯀꯩꯗꯔꯒꯦ
ꯃꯨꯛꯇ ꯌꯥꯔꯦ ꯇꯧꯔꯤꯅꯦ ꯅꯨꯡꯉꯥꯏꯌꯦꯌꯦ
ꯗꯥꯏꯁ ꯂꯩꯇꯁꯤꯂꯕ
ꯑ
ꯑꯣ
ꯑꯝ
ꯁꯠꯁꯔꯦ ꯁꯍꯔꯄ ꯁꯠꯁꯥꯔꯕꯨ ꯂꯪꯗ
ꯁꯔꯦ ꯇꯔꯦ ꯁꯔꯦ
ꯑꯣ ꯑꯣ ꯑꯩ ꯈꯣꯟꯖꯦꯜꯁꯦ ꯌꯥꯝ ꯇꯞꯅ ꯇꯥꯕ꯭ꯔꯣ
ꯇꯥꯏꯌꯦ ꯇꯥꯏꯌꯦ ꯅꯪ ꯅꯦꯠꯋꯥꯥꯛ ꯅꯨꯡꯉꯥꯏꯇꯕ꯭ꯔꯥ ꯀꯩꯅꯣ ꯈꯪꯗꯦꯅꯦ
ꯑꯣ ꯀꯔꯤ ꯃꯊꯦꯜ ꯆꯥꯔꯕ
ꯉꯁꯤ ꯁꯒ꯭ꯔꯤꯒ ꯁꯒ꯭ꯔꯤ ꯑꯃ ꯇꯧꯔꯑꯦ ꯀꯥꯡꯍꯧ ꯑꯃꯒ ꯇꯧꯔꯑꯦ
ꯎ ꯀꯅꯥ ꯊꯣꯡꯉꯤꯅꯣ
ꯑꯩꯈꯣꯏ ꯆꯦꯠꯅ ꯊꯣꯡꯉꯤ
ꯖꯤꯅ ꯄꯣꯏꯁ ꯌꯥꯡꯗꯤ ꯑꯍꯥꯎ ꯋꯥꯟꯇꯅꯤꯡꯅꯦ
ꯑꯍꯥꯎ ꯉꯥꯛꯇꯅꯦ
ꯑꯩꯣꯏꯗꯤ ꯏꯔꯣ ꯍꯟꯕꯅꯤꯅ ꯑ ꯏꯔꯣꯟꯕꯅꯤꯗ ꯕ ꯎꯝ ꯁꯦꯕꯠꯇꯣ ꯑꯗꯨ ꯑꯗꯨ ꯂꯣꯜꯂꯦ ꯑꯗꯨꯒꯒ ꯀꯩꯅꯣꯒꯤ ꯑꯩꯈꯣꯏ ꯃꯥꯅ ꯀꯩꯅꯣꯗꯒꯤ ꯀꯩꯊꯦꯜꯗꯒꯤ ꯉꯥ ꯀꯩꯅꯣ ꯄꯣꯔꯔꯛꯑꯦ ꯀꯩꯅꯣ ꯑꯁ ꯆꯄꯔꯗꯣ
ꯑ
ꯑꯗꯨꯒ ꯑꯗꯨꯒ ꯇꯧꯔꯒ ꯑꯃ ꯇꯣꯁꯥꯔꯦ ꯀꯃꯥꯏ ꯀꯃꯥꯏ ꯂꯩꯒꯦ ꯅꯪꯕꯣ ꯍꯧꯖꯤꯛꯀꯥꯟꯁꯤꯕꯣ
ꯑꯗꯨꯝ ꯂꯩꯔꯤ ꯂꯥꯏꯔꯤꯛ ꯈꯔ ꯄꯥ ꯐꯣꯟ ꯈꯔ ꯃꯦꯠ ꯑꯗꯒꯤ ꯑ ꯄꯥꫪꯠ ꯇꯥꯏꯝ ꯖꯣꯕ ꯈꯔ ꯈꯔ ꯇꯧꯔꯤꯌꯦ
ꯑꯣ
ꯎꯝ
ꯑꯁ ꯑꯩ ꯑꯗꯨꯝ ꯆꯞ ꯃꯥꯟꯅꯩꯗ ꯑꯩ ꯍꯨꯖꯤꯛ ꯍꯦꯛ ꯇꯨꯝ ꯍꯧꯒꯠꯂꯛꯄꯗꯩ ꯀꯣ
ꯑꯥ
ꯍꯧꯒꯠꯂꯛꯑꯅꯤ ꯑꯗꯩꯗꯤ ꯕ꯭ꯔꯁ ꯅꯨꯡ ꯇꯧꯊꯣꯛꯑꯒ ꯕ꯭ꯔꯦꯠ ꯊꯥꯕ ꯊꯛꯄ ꯆꯥꯁꯜꯂꯒ ꯋꯥꯛꯀꯤꯡ ꯈꯔ ꯆꯦꯜꯂꯦ ꯑꯌꯨꯛꯇ
ꯑꯥ
ꯌꯥꯝ ꯆꯦꯟꯗꯦꯗ ꯁꯨꯝ ꯃꯈꯣꯏꯒꯤ ꯈꯨꯟꯒꯤ ꯑꯋꯥꯡꯗꯨꯗ ꯈꯔ ꯂꯝꯕꯤ ꯈꯔ ꯑꯁꯥꯡꯕ ꯍꯥꯏꯋꯦ ꯂꯝꯕꯤꯗꯨ ꯆꯦꯟ ꯁꯥꯅꯕꯅꯦꯕ
ꯑꯣ ꯅꯣꯡꯃꯗ ꯀꯤꯂꯣꯃꯤꯇꫪ ꯀꯌꯥꯃꯨꯛ ꯆꯦꯟꯒꯦ
ꯀꯤꯂꫭꯃꯤꯇꫪ ꯃꯉꯥꯗꯪꯅꯤꯗ ꯌꯥꯝ ꯆꯦꯟꯗꯦ
ꯎꯝ
ꯃꯤꯅꯤꯠ ꯀꯩꯅꯣꯃꯨꯛ ꯆꯥꯡꯉꯦ ꯍꯥꯏꯇꯥꯔꯦꯅꯦ ꯎꯝ ꯂꯩ ꯃꯤꯅꯤꯠꯁꯦ ꯀꯩꯅꯣ ꯍꯥꯏꯇꯥꯔꯦꯅꯦ ꯑꯗꯨꯝ ꯇꯝ ꯇꯝ ꯆꯦꯟꯕꯅꯤꯅ ꯑꯗꯨꯝ ꯀꯩꯅꯣ ꯇꯥꯍꯥꯟꯒꯦꯅꯀꯣ ꯏꯁꯇꯦꯝꯃꯤꯅ ꯇꯥꯟꯒꯦꯅ ꯃꯤꯅꯤꯠꯁꯦ ꯃꯤꯅꯤꯠ ꯀꯨꯟꯊ꯭ꯔꯥꯃꯨꯛ ꯆꯪꯍꯜꯂꯦ ꯑꯗꯨꯝ ꯇꯦꯂꯤ ꯇꯦꯂꯤ ꯑꯗꯨꯝ ꯆꯦꯟꯕ ꯆꯦꯟꯖꯟꯟꯗ꯭ꯔꯦꯕ
ꯑꫭ
ꯑꯗꯨ ꯑꯗꯨ ꯍꯜꯂꯛꯑꯅꯤ ꯑꯗꯨꯂꯒ ꯏꯔꯨꯖꯃꯥꯏꯅꯊꯊꯣꯛꯑꯒ ꯉꯥꯛ ꯄꫭꯊꯥꯔꯒ ꯆꯥꯛ ꯆꯥꯊꯣꯛꯑꯅꯤ
ꯑꯥ
ꯑꫭꯒ ꯉꯥꯛ ꯇꯨꯝꯃꯦ ꯄꯨꯡ ꯑꯃ ꯀꯩ ꯑꯃ ꯇꯨꯝꯊꯣꯛꯑꯦ ꯑꯗꯨꯗꯩ ꯑꯈꫭꯏꯗꯤ ꯀꯩꯅꫭ ꯍꯧꯔꯦꯕ ꯂꯧꯁꯤꯡꯁꯦ ꯈꯔ ꯈꯔ ꯍꯧꯅꯔꯦꯗꯅ
ꯑꯥ ꯆꯨꯝꯃꯦ ꯆꯨꯝꯃꯦ ꯅꯣꯡ ꯀꯩꯀꯩ ꯇꯥꯕꯗꯒꯤ
ꯍꯣꯏ ꯅꫭꯡ ꯍꯧꯗ ꯄꯗꯒꯤ ꯅꯨꯡꯗꯤꯟ ꯍꯥꯏꯐꯦꯠ ꯍꯧꯒꯠꯂꯒ ꯄꯣꯊꯥꯔꯒ ꯇꯧꯕꯨꯛꯇꯌꯨꯛ ꯉꯍꯥꯛ ꯆꯠꯂꯦ ꯑꯣꯏ ꯂꯧ ꯑꯩꯈꯣꯏꯒꯤ ꯂꯧꯔꯤꯌꯥ ꯌꯥꯟꯕ ꯈꯣꯠꯄ
ꯎꯝ
ꯑꯗꯨꯝꯕ ꯈꯔ ꯇꯧꯁꯜꯂꯦ
ꯑꯣ ꯍꯣ ꯌꯥꯝ ꯇꯩꯔꯦ
ꯍꯂꯛꯑꯅꯤ ꯃꯥꯅꯦ ꯈꯔ ꯇꯧꯕ ꯌꯥꯗ꯭ꯔꯦꯅꯦ
ꯑꯦ
ꯍꯂꯛꯑꯀꯥꯟꯗꯅ ꯑꯃꯨꯛ ꯀꯩꯅꯣ ꯑꯉꯥꯡ ꯃꯌꯥꯝ ꯃꯥꯗꯅꯤ ꯇꯨꯁꯟ ꯄꯨꯡ ꯑꯍꯨꯝ ꯃꯈꯥꯏ ꯑꯋꯥꯏꯗꯒꯤ ꯇꯨꯏꯁꯟ ꯇꯧꯕꯗꯨꯅ ꯄꯨꯡ ꯃꯉꯥ ꯃꯈꯥꯏꯗ ꯂꯣꯏꯔꯦ ꯑꯉꯥꯡꯕꯨꯗꯤ ꯌꯥꯝꯗꯦꯗ ꯑꯉꯥꯡ ꯃꯣꯏ ꯃꯔꯤꯒꯨꯝꯕꯀꯣ
ꯑꯥ
ꯑꯗꯨꯃꯥꯏꯅ ꯇꯧꯋꯦ ꯑ ꯃꯤ ꯑꯃꯅ ꯀ꯭ꯂꯥꯁ ꯐꯣꯔ ꯑꯣꯏꯕ ꯑꯗꯨꯒ ꯑꯅꯤ ꯑꯦꯝꯗꯨꯅ ꯁꯤꯛꯁꯀ ꯁꯚꯦꯟ ꯑꯣꯏꯕ
ꯑꯠꯆꯥ ꯑꯁ
ꯑ ꯑꯁ ꯈꯪꯗꯦꯗ ꯅꯪ ꯇꯨꯏꯁꯟ ꯇꯧꯁꯦꯀꯣ
ꯑꯥ
ꯀꯩꯅꯣ ꯇꯧꯋ ꯑꯉꯥꯡ ꯈꯔ ꯄꯤꯛꯄ ꯑꯉꯥꯡꯈꯩꯗꯤ ꯀ꯭ꯂꯥꯁ ꯐꯣꯔꯒꯨꯝꯕꯩꯗꯣ
ꯎꯝ
ꯃꯣꯏꯅ ꯍꯥꯏꯅ ꯇꯥꯅꯕꯁ ꯈꯔ ꯋꯥꯕ ꯍꯥꯏꯗꯤ ꯑꯩꯈꯣꯏꯅ ꯁꯤ ꯇꯧꯒ ꯍꯥꯏꯔꯝꯃꯁꯨꯀꯣ ꯑꯉꯥꯡ ꯑꯗꯨꯝ ꯂꯔꯤ ꯑꯗꯨꯝ ꯍꯩꯌꯦ ꯍꯩꯕꯁꯦ ꯑꯗꯨꯕꯨ ꯃꯣꯏꯒꯤ ꯈꯔ ꯂꯝꯍꯦꯟꯕ ꯍꯥꯏꯇꯥꯔꯦꯅꯦ ꯍꯦꯛ ꯌꯥꯡꯍꯧꯗꯕꯗꯥ ꯌꯥꯗꯦ ꯗ‌ꯣ
ꯑꯥ ꯑꯥ
ꯑꯗ ꯍꯒꯅꯤꯒ ꯑꯇꯩ ꯀꯩꯅꯣ ꯇꯧꯔꯥꯗꯤ ꯐꯩ ꯑꯃꯥ ꯈꯤꯇꯪ ꯆꯥꯎꯈꯠꯈ꯭ꯔꯗꯤ ꯑꯃꯨꯛ ꯐꯩꯌꯦꯕꯀꯣ
ꯑꯥ
ꯑꯥꯡ ꯈꯔ ꯀꯩꯅꯣ ꯇꯧꯕꯗꯤ ꯈꯤꯇꯪ ꯀ꯭ꯂꯥꯁ ꯐꯥꯎ ꯃꯣꯏꯁꯤꯗꯤ ꯑꯩꯈꯣꯏꯅ ꯁꯤ ꯇꯧ ꯍꯥꯏꯔꯝꯗꯣꯏꯅꯦꯕꯀꯣ ꯍꯣꯡꯃꯈꯩꯁꯦ ꯑꯦ ꯑꯩꯅ ꯌꯦꯡꯍꯧꯗꯕꯗꯥ ꯑꯇꯣꯞꯄ ꯊꯕꯛ ꯑꯃꯨꯛꯇꯧꯠꯍꯟꯦꯕ ꯁꯦꯔꯥꯟ ꯇꯨꫪꯥꯟ ꯄꯨꯟꯅꯑꯀꯥꯟ ꯂꯩꯔꯝꯃꯤ ꯃꯣꯏ
ꯑꯣ ꯑꯗꯨꯗꯤ ꯑꯥꯁ ꯅꯪ ꯉꯛ ꯕꯣꯛ ꯂꯩꯊꯣꯛꯄ ꯁꯗꯅ ꯉꯥꯡꯇ ꯁꯦꯗꯅ ꯂꯩꯔꯦ
ꯑꯗꯨꯅꯦ ꯈꯤꯇꯪ ꯑꯗꯨꯃꯥꯏꯅ ꯑꯉꯥꯡꯗꯤ ꯈꯔ ꯁꯦꯅꯕꯤꯗꯗꯤ ꯌꯥꯗ꯭ꯔꯦꯔꯤꯕ ꯑꯉꯥꯡ ꯑꯣꯏꯅꯕ ꯑꯩꯅ ꯑꯉꯥꯡ ꯈꯔ ꯂꯣꯏꯅꯕꯒ ꯍꯩꯇ꯭ꯔꯀꯣ
ꯑꯥ
ꯑꯍꯟ ꯇꯧꯕꯅ ꯐꯩꯅꯦ ꯈꯤꯇꯪ ꯆꯥꯎꯈꯠꯄ ꯑꯉꯥꯡ ꯑꯗꯨꯝ ꯄꯤꯛꯄ ꯑꯉꯥꯡꯗꯨ ꯇꯨꯁꯟ ꯇꯧꯕꯥ ꯋꯥꯏ ꯐꯩ
ꯃꯥꯅꯦ ꯃꯥꯅꯦ ꯑꯍꯜ ꯑꯁꯤꯗꯤ ꯈꯤꯇꯪ ꯍꯦꯛ ꯍꯥꯏꯅ ꯇꯥꯟꯅꯕꯁꯨ ꯌꯥꯏꯗꯅ
ꯍꯣꯏꯅꯦ ꯑꯣꯏꯗꯦ ꯑꯗꯣ ꯅꯉꯥꯡꯈꯔꯤꯗꯤꯀꯣ ꯑꯗꯨꯅ ꯌꯥꯔꯦ ꯀꯩꯅꯣ ꯇꯧꯕ ꯍꯥꯏꯇꯥꯔꯦꯅꯦ ꯑꯗꯨꯗꯤ ꯅꯪꯗꯤ ꯀꯩ ꯀꯩ ꯇꯧꯈꯠꯅꯔꯆ ꯍꯧꯖꯤ
ꯑꯗꯨꯝ ꯍꯧꯖꯤꯛꯁꯦ ꯆꯞ ꯃꯥꯟꯅꯩ ꯑꯗꯨꯝ ꯑꯩꯈꯣꯏꯁꯨ ꯂꯧ ꯑꯗꯨꯝ ꯎꯕꯅꯤꯅꯅꯦ ꯂꯧ ꯑꯗꯨꯝ ꯍꯧꯖꯤꯛꯁꯦ ꯃꯨꯁꯟ ꯍꯥꯏꯗꯤ ꯅꯣꯡ ꯏꯁꯤꯡ ꯆꯨꯁꯜꯂꯛꯄ ꯇꯥꯏꯃꯤꯡ ꯑꯣꯏꯔꯛꯄꯅꯤꯅ ꯂꯧꯕꯨ ꯕꯨꯛꯁꯦ ꯀꯣꯏꯕ ꯅꯨꯡꯕ ꯑꯗꯩꯗꯤ ꯈꯣꯏꯔꯦ ꯈꯣꯏꯔꯒꯁꯨ ꯌꯦꯡꯁꯤꯟꯕ ꯆꯠꯇꯕꯗꯤ ꯌꯥꯗꯦꯗꯅ ꯏꯟꯖꯟ ꯆꯠꯂꯦ ꯌꯦꯡꯁꯤꯟꯕ ꯆꯠꯂꯒ ꯀꯔꯤ ꯍꯥꯏꯅꯤ ꯂꯧꯔꯤꯌꯥ ꯀꯥꯆꯤꯟ ꯈꯔ ꯌꯥꯟꯕ ꯑꯗꯨꯃꯥꯏꯅ ꯑꯁ ꯑꯩ ꯍꯧꯖꯤꯛꯀꯥꯟꯗꯤ ꯑꯗꯨꯝ ꯆꯠꯄꯨ ꯆꯠꯂꯒꯗꯤ ꯑꯗꯨꯝ ꯈꯣꯡ ꯁꯣꯜꯂꯒꯗꯤ ꯆꯤꯟ ꯆꯣꯠꯂꯦ ꯑꯗꯣ ꯑꯗꯨ ꯇꯧꯏ ꯊꯔꯣꯏꯒꯁꯦ ꯌꯥꯝ ꯄꯨꯨꯜꯂꯛꯑꯦ
ꯑꯣ ꯊꯔꯣꯏ ꯃꯤ ꯊꯔꯣꯏ ꯇꯥꯍꯧꯔꯕ
ꯑꯥ ꯑꯣꯛꯀ ꯊꯣꯡꯉꯕꯁꯤꯗꯤꯕꯝ ꯑꯗꯨꯒꯤ ꯃꯥ ꯆꯥꯛꯍꯥꯎꯁꯤꯗꯤ ꯂꯩꯇ꯭ꯔꯦꯍꯦ
ꯑꯗꯨꯅꯦ ꯅꯣꯏ ꯅꯣꯏꯁꯨ ꯍꯧꯖꯤꯛ ꯂꯧ ꯀꯌꯥꯝ ꯁꯨ ꯍꯧꯆꯤꯍꯂꯒꯦ ꯅꯣꯏꯔꯣꯝ ꯁꯥꯏꯠꯁꯤꯕꯨꯣ
ꯑꯗꯨꯝ ꯐꯩꯅꯝ ꯌꯥꯝꯁꯤꯜꯂꯦꯗ ꯑꯅꯝꯕꯅ ꯗꯕꯜ ꯀ꯭ꯔꯣꯞꯄꯤꯡꯁꯦ ꯌꯥꯝ ꯇꯧꯅꯩꯌꯦꯕ ꯍꯟꯗꯛꯀꯤꯗꯤ ꯑꯩꯈꯣꯏꯒꯤꯁꯦ ꯇꯧꯍꯧꯗ꯭ꯔꯦ ꯏꯁꯤꯡ ꯃꯥꯏꯁꯤꯡꯁꯦ ꯈꯤꯇꯪ ꯀꯕ ꯖꯒꯥ ꯑꯣꯏꯕꯅꯤꯅ ꯏꯁꯤꯡꯗꯣ ꯈꯤꯪ ꯆꯪ ꯋꯥꯠꯂꯦꯅꯗꯕ ꯀꯣꯄꯤꯡ ꯇꯧꯍꯧꯗ꯭ꯔꯦ ꯍꯧꯖꯤꯛꯀꯥꯟꯗꯤ ꯑꯗꯨꯝꯕꯅ ꯂꯣꯏꯅ ꯉꯔꯥꯡꯁꯦ ꯀꯃꯥꯏꯅ ꯇ ꯇꯧꯒꯦꯗ ꯗꯕꯜ ꯀꯣꯄꯤꯡ ꯇꯧꯕ ꯀꯥꯡꯒꯨꯍꯩꯁꯦ ꯎꯝ ꯅꯣꯡꯁꯨ ꯆꯨꯏꯗ ꯉꯔꯥꯡ ꯑꯩꯈꯣꯏ ꯁꯣꯂꯣꯝꯗ ꯅꯣꯡ ꯌꯥꯝ ꯀꯠꯟꯅꯁꯨꯨꯏꯕ ꯐꯔꯛꯁꯤ ꯀ ꯀꯃꯥꯏ ꯇꯥꯒꯦ ꯍꯥꯏꯔ ꯀꯥꯟꯗ ꯅꯣꯡꯃꯒ ꯆꯨ ꯁꯜꯂꯛꯄꯅꯦꯗꯤ ꯂꯧ ꯂꯣꯛꯄꯒꯤ ꯇꯥꯏꯃꯤꯡ ꯌꯧꯔꯛꯄꯒꯤꯀꯣ ꯑꯩꯈꯣꯏꯒꯤ ꯂꯧ ꯂꯣꯛꯅꯔꯤꯉꯩ ꯃꯇꯝꯗꯒ ꯅꯣꯡꯒ ꯀꯟꯅ ꯆꯨꯔꯛꯏ ꯆꯨꯔꯛꯑꯦꯕ ꯆꯨꯁꯨ ꯆꯨꯁꯜꯂꯛꯄ ꯍꯥꯏ ꯇꯥꯔꯦ ꯑꯆꯁ ꯀꯄꯅꯤꯅ ꯃꯤꯉꯩꯁꯦ ꯀꯥꯏ ꯀꯥꯏꯗꯅ ꯆꯦꯟꯅꯩ ꯀꯩꯒꯤꯅꯣ ꯍꯥꯏꯔ ꯀꯥꯟꯗ ꯅꯣꯡ ꯍꯥꯏꯁꯤꯂꯦꯗ ꯇꯝꯕ ꯉꯝꯕ ꯅꯠꯇꯦꯗꯣ ꯊꯝꯕ ꯉꯝꯗꯕꯅꯤꯅ ꯃꯤꯁꯦ ꯗꯝꯕꯨ ꯂꯧꯕ ꯌꯨꯝꯗꯒꯤꯩ ꯀꯟꯅ ꯀꯟꯅ ꯈꯠꯅꯕ ꯈꯣꯠ ꯈꯠꯅꯕ ꯑꯗꯨꯃꯥꯏꯅ ꯂꯧꯔꯒ ꯂꯣꯛꯅꯩꯌꯦ ꯁꯣꯏ ꯁꯣꯂꯣꯝꯗ
ꯆꯨꯝꯃꯤꯅꯤ ꯅꯪ ꯍꯥꯏꯗꯣ ꯉꯔꯥꯡꯗꯤ ꯅꯨꯡꯁꯥ ꯍꯥꯏꯖꯅ ꯁꯥꯔꯝꯃꯦ
ꯑꯥ
ꯅꯨꯡꯁꯥ ꯐꯖ ꯁꯥꯔꯝꯃꯤꯗ ꯅꯣꯡ ꯀꯃꯥꯏꯅ ꯇꯥꯔꯤꯦꯅꯣ ꯈꯪꯍꯧꯗꯦꯕ
ꯎꯝ ꯐꯔꯦꯅꯤ ꯃꯇꯝꯁ ꯃꯇꯝꯒꯤ ꯃꯇꯨꯡ ꯏꯟꯅ ꯑꯗꯨꯝ ꯑꯍꯣꯡꯕꯁꯦ ꯂꯥꯛ
ꯑꯗꯨ ꯅꯪꯗꯤ ꯀꯩꯅꯣꯁꯤ ꯇꯧꯗꯣꯏꯅꯦ ꯅꯪꯒꯤ ꯑꯣꯑꯣꯡ ꯃꯆꯥ ꯈꯔꯗꯒꯤꯗꯤ ꯀꯃꯥꯏꯅ ꯇꯧꯈꯔꯦ
ꯑꯦꯁ ꯂꯩꯔꯤꯍꯦ ꯑꯗꯨꯒꯤꯗꯤ ꯂꯩꯗꯅ ꯂꯩꯔꯤ ꯑꯝꯇ ꯌꯥꯝ ꯌꯥꯝ ꯅꯥꯅꯩ ꯅꯥꯕꯁꯦ ꯑꯩꯈꯣꯏꯒꯤ ꯃꯤꯉꯣꯟ ꯂꯧꯗꯦꯕ ꯅꯥꯅꯩ ꯑꯣ ꯌꯥꯝ ꯀꯟꯅ ꯅꯥꯟꯅꯔꯤ ꯍꯧꯖꯤꯛ
ꯑꯣ ꯅ ꯑꯣ ꯈꯦ ꯑꯣꯏ ꯀꯃꯥꯏ ꯀꯃꯥꯏꯅ ꯑꯩ ꯂꯣꯏꯅꯤꯡꯉꯤꯅꯤꯅ ꯀꯔꯤ ꯀꯔꯤ ꯀꯃꯥꯏꯅ ꯇꯧꯏ
ꯎꯝ ꯁꯨꯃꯥꯏꯅ ꯇꯧꯋꯦ ꯑꯣꯛꯁꯦ ꯁ ꯐꯖꯅ ꯑꯩꯈꯣꯏꯒꯤ ꯃꯀꯣꯜ ꯑꯃ ꯁꯦꯝꯕꯤꯕ ꯍꯥꯏꯇꯥꯔꯦ ꯑ ꯆꯦꯛꯅ ꯆꯦꯛꯂꯨꯝ ꯠ ꯅꯤꯄꯜꯃꯨꯛ ꯋꯥꯡꯈꯅ ꯁꯤꯟꯕꯤꯔꯒ ꯑꯩꯈꯣꯏꯒꯤ ꯐꯖꯅ ꯄ꯭ꯂꯥꯁꯇꯔꯁꯦ ꯏꯁꯤꯡ ꯃꯥꯏ ꯆꯪꯗꯅꯕ ꯈꯣꯠꯇꯅꯕ ꯑꯩꯈꯣꯏꯒꯤ ꯃꯊꯤꯡꯊꯤ ꯑꯗꯨꯝ ꯂꯩꯗꯅꯀꯣ ꯈꯦꯠꯆꯟꯕ ꯈꯣꯠꯆꯟ ꯌꯥꯎꯕ ꯃꯆꯤꯟꯖꯥꯛ ꯍꯥ ꯄ ꯀꯥꯟꯗꯁꯨ ꯈꯣꯏꯇꯦꯛꯂꯛꯇ ꯇꯥꯔꯒꯗꯤ ꯃꯥꯒꯤ ꯇꯤꯟꯒꯨꯝꯕ ꯏꯜꯂꯤꯗꯅ ꯇꯤꯟꯒꯨꯝꯕ ꯏꯟꯗꯅꯕ ꯈꯣꯠꯇꯅꯕ ꯑꯩꯈꯣꯏ ꯄ ꯐꯖꯅꯅ ꯇꯧꯕꯤꯕ ꯑꯗꯒꯤ
ꯎꯝ
ꯖꯒꯥ ꯌꯥꯝ ꯀꯟꯅ ꯎꯔꯨꯝ ꯑꯣꯏꯗꯕ ꯖꯒꯥꯁꯦ ꯐꯖꯅ ꯁꯤꯒꯤ ꯃꯐꯝꯁꯤꯗ ꯊꯝꯒꯗꯕꯅꯦꯕ ꯃꯔꯝꯗꯤ ꯀꯩꯒꯤꯅꯣ ꯍꯥꯏꯔꯀꯥꯟꯗ ꯅꯨꯡꯁꯥ ꯍꯥꯏ ꯍꯥꯏꯨꯔꯕꯐꯥꯎꯇ ꯑꯩꯈꯣꯏꯒꯤ ꯃꯊꯤ ꯃꯌꯨꯡꯁꯦ ꯈꯤꯇꯪ ꯀꯪꯕ ꯈꯣꯠꯄ ꯂꯩꯗꯅ ꯑ ꯀꯪꯅꯕ ꯈꯣꯠꯅꯕ ꯑꯗꯨꯃꯥꯏꯅ ꯑꯗꯒꯤ ꯀꯥꯂꯦꯟ ꯀꯟꯅ ꯁꯥꯒꯠꯂ ꯃꯇꯝꯗꯁꯨ ꯈꯨꯔꯨꯝꯗꯨꯅ ꯈꯤꯇꯪ ꯈꯜꯂꯒ ꯂꯩꯕ ꯌꯥꯕ ꯍꯥꯏꯇꯥꯔꯦ ꯑꯗꯨꯃꯥꯏꯅ ꯁꯦꯝꯃꯦ ꯃꯐꯝ ꯖꯒꯥ ꯍꯥꯏꯔꯒꯗꯤ ꯑꯗꯨꯒ ꯃꯇꯨꯡꯗ ꯑꯃꯨꯛ ꯑꯣꯛꯁꯦ ꯑꯩꯈꯣꯏꯒꯤ ꯃꯥ ꯍꯧꯖꯤꯛꯀꯥꯟꯗꯤ ꯃꯆꯤꯟꯖꯥꯛꯁꯨ ꯑꯅꯧ ꯑꯅꯧꯕ ꯊꯣꯛꯂꯛꯑꯦꯗꯅ ꯃꯆꯤꯟꯖꯥꯛꯁꯦ ꯑꯅꯧ ꯑꯅꯧ ꯊꯣꯛꯂꯛꯑꯕ ꯑꯃꯅꯤꯅꯤ ꯥꯛ ꯌꯥꯋꯦ ꯆꯤꯟꯖꯥꯛ ꯄꯤꯖꯕꯁꯦ ꯍꯧꯛꯅ ꯑꯩꯈꯣꯏꯒꯤ ꯑꯥ ꯑꯍꯨꯝꯗꯩꯅ ꯇꯔꯨꯕꯣꯛꯁꯦ ꯋꯥꯟꯅ ꯅꯥꯏꯟꯇꯤ ꯇꯨ ꯑꯩꯠꯇꯤ ꯀꯦꯖꯤ ꯇꯥꯏꯌꯦꯕꯀꯣ ꯑꯗꯨꯒ ꯑꯩꯈꯣꯏꯒꯤ ꯃꯆꯤꯟꯖꯥꯛ ꯆꯥꯛꯀꯨꯝꯕ ꯊꯣꯡꯕ ꯈꯣꯠꯄꯁꯤꯅ ꯀꯩ ꯑꯩꯈꯣꯏꯒꯤ ꯐꯤꯐꯇꯤ ꯇꯨ ꯁꯤꯛꯁꯇꯤ ꯀꯦꯖꯤ ꯇꯥꯏꯌꯦꯕ ꯐꯣꯔ ꯃꯟꯁꯇꯩꯩꯅ ꯑꯩꯠ ꯃꯟ ꯑꯌꯨꯠ ꯃꯟꯁ ꯐꯥꯎ ꯍꯥꯏꯇꯥꯔꯦ ꯑꯗꯨꯃꯥꯏꯅ ꯇꯧꯋꯦ ꯑ ꯑꯣꯛꯁꯦ ꯂꯣꯏꯕꯁ ꯁꯤ ꯌꯥꯝ ꯀꯥꯟꯅꯔꯅꯤꯗ ꯑꯣꯛꯁꯦ ꯐꯖꯅ ꯂꯣꯏꯕ ꯑꯗꯒꯤ ꯀꯤꯞꯁꯤꯤꯟ ꯐꯖꯅ ꯑꯣꯔꯒꯗꯤ ꯑꯣ ꯁꯤ ꯌꯥꯝ ꯄꯩꯁꯥ ꯄ꯭ꯔꯣꯐꯤꯠ ꯌꯥꯝ ꯐ ꯃꯖꯥꯅꯤꯗ ꯄꯥꯔꯠ ꯇꯥꯏꯝ ꯖꯕ ꯍꯥꯏꯒꯦ
ꯍꯣꯏꯅꯦ ꯈꯤꯇꯪ ꯐꯅꯤ ꯃꯥꯅꯤ ꯃꯥꯅꯤ ꯑꯗꯨꯝ ꯑꯩꯁꯨ ꯐꯅꯦ ꯑꯣꯈꯥꯟꯗꯤ ꯌꯥꯗꯀꯣ ꯀꯩꯗꯧꯁꯤꯒꯦ ꯈꯔꯃꯗꯅ ꯅꯪꯗꯤ ꯅꯣꯡꯃ ꯍꯥꯏꯈꯤꯕꯗꯨ ꯅꯪꯗꯤ ꯍꯪꯉꯛꯏꯅꯦ ꯏ ꯑꯗꯨꯗꯨ ꯊ ꯇꯥꯏꯁꯨꯣ ꯀꯃꯥꯏ ꯇꯧꯜ ꯑꯣꯏ ꯌꯦ ꯐꯔꯦ ꯑꯗꯨꯝ ꯃꯇꯨꯡ ꯇ ꯎꯆꯦ
ꯌꯥꯏꯑꯦ ꯌꯥꯏꯑꯦ ꯑꯗꯨꯝ ꯄꯥꯎ ꯐꯥꯎꯅꯁꯦ ꯄꯥꯎꯅꯁꯦꯥꯎ
ꯑꯣꯣꯏ ꯐꯔꯦ ꯐꯔꯦ ꯑꯗꯨꯗꯤ ꯑꯗꯨꯗꯤꯃꯦꯦ ꯍꯣꯏ ꯍꯣꯏ ꯌꯥꯝꯇꯪ ꯄꯨꯊꯣꯛꯁꯦ ꯑꯣ ꯍꯣꯏ ꯊꯝꯃꯦꯀꯣ ꯎꯝ ꯇꯕ